ꯎꯝ ꯇꯥꯔꯕ
ꯇꯥꯔꯦ ꯇꯥꯔꯦ
ꯑꯣ ꯍꯅ ꯇꯥꯏ ꯇꯥꯏ ꯎꯝ ꯑꯍꯥꯟꯕ ꯅ ꯍꯣꯏ ꯀꯩꯅ ꯇꯧꯕꯩꯗꯣ ꯔꯣꯍꯟ ꯀꯣꯏꯗꯣ ꯀꯃꯥꯏꯅ ꯇꯧꯈꯔꯦ ꯍꯥꯏꯕꯁꯨ ꯂꯩꯃꯤ ꯅꯍꯥꯟ ꯌꯥꯗꯕꯩ ꯃꯉꯣꯟꯗꯧ ꯀꯩꯗꯧꯔꯝꯃꯤꯕ ꯑꯗꯩ ꯑꯃꯨꯛ ꯑꯃꯨꯛ ꯍꯜꯂꯒ ꯀꯩꯅꯣ ꯑꯩꯈꯣꯏ ꯟꯗꯨ ꯁꯣꯝ ꯅꯥꯀꯟꯒꯤ ꯀꯩꯅꯣꯗꯣ ꯃꯆꯩꯗꯣ ꯄꯄꯤꯁꯤꯡꯗꯣ ꯈꯔ ꯅꯝꯃꯀꯥꯟꯗꯣ ꯇꯧꯔꯒ ꯑꯃꯨꯛꯀꯦ ꯍꯦꯟꯅ ꯅꯝꯃꯦꯅꯀꯣ ꯅꯧꯅ ꯑꯃꯨꯛ ꯆꯪꯍꯧꯕ ꯑꯗꯨ ꯀꯥꯟꯗ ꯌꯥꯏ ꯁꯝ ꯇꯧꯁꯤꯟꯗꯉꯩ ꯍꯥꯏꯇꯥꯔꯦ ꯀꯩ ꯃꯌꯦꯛ ꯈꯔ ꯈꯔ ꯁꯤꯡꯗꯦꯅꯦ
ꯏꯗꯤꯌꯥ
ꯍꯣꯏ ꯁꯦ ꯑꯗꯨꯃꯥꯏ ꯑꯗꯨꯃꯥꯏꯅ ꯁꯦꯡꯦ ꯈꯟꯅꯀꯣ ꯍꯟꯅꯤꯡꯅ ꯇꯥꯥꯔꯦ
ꯑꯥ ꯇꯤꯟꯅꯑꯦꯕ
ꯀꯩ ꯋꯥꯠꯂꯤꯑꯦꯕ
ꯆꯐ ꯆꯐ
ꯊꯣꯡꯉꯤ ꯀꯟꯅ
ꯅꯣꯢ ꯌꯥꯝ ꯊꯦꯡꯉꯤꯔꯤꯕꯅ ꯍꯦꯃꯟꯒꯔꯦꯟ ꯊꯦꯡꯃꯟꯒꯦꯔꯦꯟ
ꯊꯦꯡꯃꯜꯂꯦ ꯅꯁꯥꯏꯒꯤꯗꯨ ꯌꯦꯡꯉꯣ ꯀꯗꯥꯥꯏꯗ ꯁꯣꯟꯗ ꯏꯆꯧ ꯈꯨ ꯈꯨ ꯂꯥꯡꯅꯔꯦ ꯄꯨꯜꯂꯞ
ꯎꯝ
ꯑꯩꯅ ꯌꯨꯝ ꯑꯥꯗꯩ ꯍꯦꯛ ꯌꯧꯔꯛ ꯊꯦꯡꯉꯦ ꯊꯦꯡꯉꯦ ꯑꯗ ꯑꯥꯗꯩ ꯍꯦꯛ ꯌꯧꯔꯛꯄꯒꯅꯦ ꯁꯤꯗ ꯍꯦꯛ ꯌꯧꯔꯛꯄꯒ ꯀꯩꯅꯣ ꯇꯧꯔꯦ ꯑꯩꯅ ꯌꯧꯔꯛꯇ꯭ꯔꯤꯉꯩꯗꯪ ꯀꯩꯅꯣꯗꯪ ꯌꯨꯝ ꯌꯧꯔꯝꯗꯥꯏꯒꯤꯗꯨꯕꯨ ꯑꯗꯨꯋꯥꯏꯗ ꯑꯣꯛꯇꯣꯗ ꯐꯣꯟ ꯇꯧꯁꯤꯜꯂꯛꯑꯦ
ꯎꯝ
ꯈꯣꯡꯅ ꯆꯪꯉꯛꯏꯅꯦ ꯑꯗꯨꯁꯨ ꯑꯗꯩ ꯑꯗꯩꯗꯨꯅ ꯃꯇꯦꯛꯇꯤ ꯏ ꯈꯣꯡ ꯆꯪꯉꯛꯦꯗꯅ ꯑꯗꯣ ꯌꯧꯔꯦ ꯑꯗꯨꯒꯗꯤ
ꯎꯝ ꯍꯣꯇꯣ ꯍꯣꯏ ꯑꯣꯇꯣ ꯇꯣꯡꯉꯝꯃꯤꯅ ꯎꯝ
ꯀꯩꯅꯣ ꯂꯩꯔ ꯗꯤ ꯏꯁ ꯂꯩꯔꯝꯗ꯭ꯔꯤ ꯍꯣꯔꯦꯟ ꯑꯩꯁꯦ ꯈꯣꯏꯗꯧ ꯁꯥꯎꯅꯤꯡꯈꯠꯂꯛꯑꯦꯅꯦ ꯏꯆꯟ ꯊꯣꯏꯕꯤꯁꯨ ꯁꯥꯎꯔꯦ ꯑꯩꯈꯣꯏ ꯃꯥꯗ ꯃꯌꯥꯝ ꯆꯪꯉ ꯆꯥꯔꯦꯅ
ꯇꯧꯔꯤꯉꯩ ꯍꯥꯟꯅ ꯌꯦꯡꯗꯅꯕꯨꯛ ꯑꯦ ꯉꯁꯤ ꯇꯧꯔꯦ ꯅꯨꯡꯇꯤꯁꯨ ꯂꯧ ꯂꯩꯔꯦ ꯅꯪꯅ ꯍꯥꯟꯅ ꯌꯦꯡ
ꯎꯝ ꯉꯔꯥꯡꯁꯨ ꯂꯩꯇꯦꯗꯤ ꯈꯪꯉꯤꯕ ꯑꯗꯨ ꯑꯗꯨꯗꯩꯗꯤ ꯁꯥꯏꯀꯜꯗꯣ ꯄꯨꯊꯣꯔꯛꯑꯦ ꯏꯕꯥꯏ ꯍꯥꯥ
ꯈꯪꯅ ꯈꯪꯅ ꯂꯩꯗ꯭ꯔꯤꯗꯨꯕꯨ ꯍꯥꯏꯕꯅꯤ ꯂꯩꯍꯧꯗꯦ ꯈꯪꯑ
ꯑꯗꯨꯅꯤ ꯀꯥꯎꯔꯦ ꯑꯗꯨꯒ ꯑꯩꯅ ꯆꯠꯂꯒ
ꯑꯁ ꯂꯥꯏ ꯈ ꯅꯨꯡꯉꯥꯏꯇ ꯃꯥꯜꯂꯦꯀꯣ ꯕꯦꯔꯥꯟ
ꯍꯥꯥ
ꯂꯥꯏ ꯈꯔ ꯅꯨꯡꯉꯥꯏꯇ ꯃꯥꯜꯂꯤ
ꯇꯥꯔꯕ꯭ꯔꯣ ꯗꯥꯡ ꯀꯔ
ꯇꯥꯏ ꯇꯥꯏ ꯇꯞꯄꯒꯤ
ꯄꯦꯟꯅ ꯉꯥꯡ ꯅꯪ ꯉꯛꯕꯁꯨ ꯆꯠꯄ ꯑꯃꯨꯛ ꯈꯔ ꯈꯔ
ꯎꯝ ꯍꯣꯏ ꯑꯗꯨꯅꯅꯤ
ꯑꯧꯗꯩꯗꯤ ꯑꯁ ꯑꯩꯅ ꯁꯤꯗꯒꯤ ꯁꯀꯟ ꯊꯣꯛ ꯊꯧꯕꯒꯤ ꯊꯣꯛꯄꯗꯣ ꯑꯗꯨꯏꯗꯣ ꯄꯨꯡ ꯀ ꯌꯥꯗꯅꯣ ꯇꯔꯦꯠꯀ ꯃꯤꯅꯤꯠ ꯇꯔꯦꯠꯀ ꯇꯔꯦꯠꯀ ꯃꯤꯅꯤꯠ ꯇꯔꯥ ꯇꯔꯥ ꯇꯔꯦꯠ ꯆꯠꯂꯦ ꯑ ꯕꯖꯥꯔ ꯌꯧꯕꯩꯗ ꯇꯔꯦꯠꯀ ꯃꯤ ꯀꯨꯟꯅꯤꯊꯣꯏꯔ ꯀꯨꯟꯍꯨꯝꯗꯣꯏꯔ ꯑꯗꯨꯗ ꯌꯧꯔꯤꯅꯤ ꯁꯧꯅꯤꯡꯕꯩ ꯃꯌꯥꯏꯅ ꯑꯗꯨꯝ ꯊꯧꯈ꯭ꯔꯕꯅꯤ ꯑꯩ ꯒ꯭ꯌꯥꯟ ꯇꯥꯗꯕꯤꯗ
ꯍꯣꯏ ꯏꯆꯦ ꯑꯃ ꯂꯩꯔꯅꯤ ꯅꯣꯏ ꯀꯩꯅꯣꯃꯥꯏꯁꯨ ꯎꯝ
ꯍꯜꯂꯛꯄ ꯀꯥꯟꯗꯗꯤ ꯇꯔꯦꯠ ꯀꯥꯏꯀꯤꯇꯪ ꯍꯦꯂꯦ
ꯍ ꯇꯅꯤ ꯊꯒ ꯆꯊꯣꯛꯇꯗꯤ ꯊꯣꯛ ꯊꯤꯒꯤꯅꯦ ꯍꯣꯔꯦꯟ ꯕꯣꯣꯟ ꯌꯦꯡꯕꯒ ꯕꯦꯔꯥ ꯀꯥꯗ꯭ꯔꯣ
ꯎꯝ ꯆꯥꯛꯀꯤꯕꯨꯗꯤ ꯅꯠꯇꯕ ꯀꯔꯥꯏꯗꯤ ꯀꯩꯗꯧꯗꯨ ꯁ ꯑꯩꯁꯦ
ꯍꯪꯟꯟꯅ ꯍꯟꯟꯅ ꯆꯠꯍꯜꯂꯦꯕ ꯍꯇꯥ
ꯎꯝ ꯑꯩ ꯆꯠꯂꯤꯁꯦ ꯌꯣꯡꯉꯦ ꯑꯩ ꯉꯁꯥꯏ ꯑꯕꯗꯨꯜ ꯂꯧꯅꯤ ꯂꯩꯇꯦꯕ ꯃꯣꯏꯇꯥꯒꯤꯗꯨꯁꯨ ꯊꯣꯏꯕꯤ ꯆꯦꯛ ꯍꯣꯜꯂ ꯂꯩꯔꯝꯕꯗꯒꯤ ꯊꯣꯏꯕꯤꯗꯣ ꯑꯃꯨꯛ ꯑꯩꯗꯤ ꯊꯣꯏꯕꯤꯅ ꯁꯥꯏꯀꯜ ꯄꯨꯔ ꯆꯠꯈꯤꯕꯅ ꯈꯟꯕ ꯃꯥꯒꯤ ꯑꯍꯥꯟꯕꯩ ꯆꯠꯄꯗꯨꯗ ꯑꯗꯨꯀꯥꯟꯗꯗꯤ ꯆꯠꯂꯝꯗ꯭ꯔꯦ ꯑꯗꯨꯃꯥꯏꯅ ꯃꯈꯣꯡ ꯆꯠꯂ ꯂꯩꯔꯝꯃꯦ ꯃꯥꯅ ꯑꯗꯩ ꯏꯆꯅꯒ ꯑꯩꯅ ꯈꯟꯒꯦ ꯏꯆꯟꯅ ꯑꯩꯈꯣꯏ ꯃꯥ ꯆꯠꯃꯤꯟꯅꯈ꯭ꯔꯕꯅ ꯈꯟꯕ ꯈꯟꯕꯗꯨꯗ ꯇꯣꯏꯕꯤ ꯁꯥꯏꯀꯅ ꯎꯝ
ꯍꯀꯩꯅ ꯆꯂꯤꯁꯅ
ꯑ ꯑꯥ ꯁꯀꯖꯝꯕꯗꯤ
ꯎ
ꯑꯩꯗꯅ ꯏꯆꯅ ꯁꯔꯛ ꯄꯨꯔ ꯂꯥꯛꯑꯦ ꯑꯗꯩꯗꯤ
ꯎꯝ
ꯑꯗꯨꯗ ꯑꯩꯅ ꯊꯣꯏꯕꯤꯗꯣ ꯑꯃ ꯂꯧꯔꯨꯒꯦ ꯆꯠꯂꯤꯉꯥꯏ ꯑꯃꯨꯛ ꯑꯩ ꯑꯍꯥꯟꯕꯝꯗꯨꯗ ꯆꯠꯂꯦ ꯑꯗꯩꯗꯤ ꯁꯣꯝ ꯂꯝꯕꯤ ꯑꯅꯤ ꯂꯩꯕ ꯀꯔꯣꯟ ꯆꯠꯇꯣꯏꯅꯣ ꯃꯥꯅ ꯑꯆꯣꯟ ꯃ ꯃꯄꯥꯟ ꯆꯠꯂꯝꯗꯩꯔ ꯃꯅꯨꯡ ꯆꯠꯩꯔ ꯃꯅꯨꯡ ꯆꯠꯂꯦ ꯇꯩꯔꯦꯩꯅ ꯆꯠꯂꯒ ꯐꯅꯌꯥꯝ ꯀꯨꯏꯅ ꯉꯥꯏꯔꯦ ꯑꯩꯅ ꯑꯁ ꯆꯠꯂꯝꯃꯗꯧ ꯃꯥꯜꯂꯦ ꯊꯦꯡꯉꯦꯗ ꯇꯧꯔꯒ ꯁꯤ ꯂꯥꯛꯀꯥꯟꯗ ꯑꯃꯨꯛ ꯂꯩꯔꯝꯗ꯭ꯔꯦ ꯑꯦ ꯍꯪꯕ ꯇ ꯇ
ꯑꯗꯨꯗꯣ ꯑꯦ ꯃꯤ ꯃꯇꯝꯗꯨ ꯌꯧꯔꯗ꯭ꯔꯤ ꯆꯞ ꯃꯥꯟꯅꯩ ꯀꯩꯅꯣꯅꯦ ꯍꯪꯗꯣꯅꯦ ꯀꯩꯅꯣ
ꯑꯗꯨꯒꯤ ꯑꯩꯅ ꯍꯜꯂꯛꯑꯦ ꯑꯗꯨꯗꯩꯗꯤ ꯑꯗꯣꯟꯝꯗ ꯂꯥꯛꯑꯦꯗꯅ ꯑꯃꯨꯛꯀ ꯑꯍꯝꯕ ꯏꯆꯟꯒ ꯊꯣꯡꯃꯤꯟꯅꯔꯦ ꯅꯪ ꯆꯠꯂꯣꯗ ꯍꯣꯔꯦꯟ ꯇꯩ ꯂꯥꯛꯄ ꯌꯦꯡꯉꯨꯔꯣꯅ ꯑꯗꯨ ꯇꯩꯗꯤ ꯑꯗꯣꯗ ꯂꯥꯛꯑꯦꯅ ꯑꯩ ꯍꯥꯊꯨ ꯍꯥꯊꯨ ꯇꯧꯔꯒ ꯑꯗꯨꯁꯨ ꯂꯩꯦ ꯑꯗꯨꯗꯩꯗꯤ ꯂꯥꯛꯑꯒ ꯑꯗꯨꯒ ꯆꯦꯟꯗ꯭ꯔꯁꯨ ꯈꯔ ꯏꯌꯥꯔꯕꯤꯁꯇꯣ ꯃꯥꯒꯤ ꯃꯥꯒꯤ ꯏꯌꯥꯔꯕꯤꯁꯇꯨ ꯂꯩꯔꯤꯅꯦꯗ ꯎꯔꯤ ꯎꯔꯤ ꯅꯠꯇꯦ ꯈꯔ ꯇꯥꯡꯉꯤ ꯐꯕꯅꯤ ꯍꯥꯏꯗꯤ ꯂꯩꯔꯦ ꯆꯣꯡꯀ꯭ꯔꯥꯟꯒꯤ ꯃꯅꯨꯡꯗ ꯍꯥꯞꯆꯤꯟꯕ ꯑꯃ ꯊꯣꯛꯔꯛꯒ
ꯑꯣꯅꯤ ꯒꯣꯒꯣ ꯂꯥꯎ ꯍꯥꯏꯑꯦꯗ ꯍꯥꯏꯑꯦꯕꯅꯤ
ꯎꯝ ꯑꯗꯨꯏꯗꯣ ꯑꯃꯨꯛ ꯆꯠꯂ ꯁꯤꯜꯂꯨꯔꯦ ꯑꯇꯣꯞꯄ ꯑꯃ ꯂꯩꯔꯦ ꯑꯗꯩꯗꯤ ꯑꯗꯨ ꯂꯩꯕꯗꯩꯗꯤ ꯑꯗꯨ ꯇꯧꯔ ꯃꯥ ꯊꯦꯝꯃꯒ ꯑꯗꯨ ꯑꯃꯨꯛ ꯒꯥꯔꯤ ꯄꯨꯔ ꯆꯠꯂꯦꯗꯅ ꯑꯗꯩꯗꯤ ꯑꯗꯨꯁꯨ ꯐꯠ ꯀꯨꯏꯔ ꯂꯩꯍꯧꯕꯅꯤꯅ ꯊꯝꯃꯒ ꯊꯧꯔ ꯂꯥꯛꯑꯦ ꯑꯁꯤꯕ ꯑꯃ ꯂꯥꯛꯑꯦ ꯌꯥꯝ ꯊꯨꯅꯅꯤꯀꯣ
ꯇꯞꯃꯜꯂꯤꯗ ꯒꯥꯔꯤ ꯊꯧꯔꯨꯕꯩ ꯑꯣꯏꯔꯦ ꯔꯝ ꯇꯞꯄꯤꯗꯨꯕꯨ
ꯍꯣꯏꯅꯦ ꯅꯪꯉꯣꯟꯗꯕꯨꯗꯤ ꯇꯞꯆꯕ ꯑꯉꯥꯏꯕ ꯃꯤꯗꯕꯨꯗꯤ ꯇꯞ ꯇꯥꯥꯃꯤ
ꯀꯩꯅꯣ ꯂꯥꯛꯅꯗ꯭ꯔꯦꯗ ꯏꯁꯧ ꯂꯥꯡꯕꯗꯕ
ꯑꯗꯨꯅꯤ ꯉꯥ ꯉꯥ ꯉꯥꯏꯕ ꯃꯤꯗꯗꯤ ꯇꯞ ꯅꯤꯕ ꯑꯗꯨ ꯑꯩ ꯑꯩꯅꯗꯤ ꯑꯗꯨ ꯀꯩꯅꯣ ꯇꯧꯔꯦꯗ ꯇꯧꯔꯤꯅꯤ ꯂꯩꯍꯧꯔꯦꯗ ꯊꯦꯡ ꯊꯦꯡꯖꯤ ꯂꯕꯅꯤꯅ ꯊꯨꯔꯉꯥꯏ ꯇꯧꯔꯤꯅꯤ ꯑꯗꯨ ꯑꯥ ꯄꯣꯠꯇꯣ ꯆꯠ ꯊꯥꯡꯉꯝꯃꯒ ꯁꯤ ꯈꯣꯡꯒ ꯀꯩ ꯀꯩꯃꯨꯛ ꯇꯩꯊꯣꯛꯇꯕꯤꯔꯅꯤ ꯆꯦꯜꯂꯛꯏꯗꯣ ꯑꯗꯨꯗ꯭ꯔꯣ ꯊꯝꯃꯦ ꯑꯗꯣ ꯍꯦꯛ ꯌꯧꯕ ꯊꯦꯡꯉꯦꯗ ꯑꯃꯨꯛꯀ ꯑꯃꯨꯛ ꯂꯥꯛꯑꯦ ꯂꯥꯛꯄ ꯀꯥꯟꯗꯗꯤ ꯑꯩꯈꯣꯏ ꯏ ꯃꯥꯅ ꯍꯥꯏꯅꯤ ꯑꯩꯁꯤ ꯂꯩꯔꯝꯗ꯭ꯔꯤ ꯑꯗꯩꯗꯤ ꯏꯁꯤ ꯐꯖꯅ ꯀꯥꯈ꯭ꯔꯕꯅꯦ ꯑꯩꯗꯤ ꯎꯄꯥꯏ ꯂꯩꯇꯦ ꯏꯚꯥꯏꯗ ꯏꯚꯥꯏꯗ ꯐꯣꯟ ꯇꯧꯔ ꯍꯪꯉꯤ ꯀꯔꯝꯕ ꯗꯨꯀꯥꯟ ꯍꯥꯡꯉꯤꯅꯣ ꯂꯩꯕ ꯈꯣꯠꯄ꯭ꯔꯥꯗ ꯍꯥꯡꯕ ꯈꯣꯠꯄ꯭ꯔꯥꯗ ꯇꯧꯔꯣ ꯍꯥꯡꯉꯤ ꯈꯣꯠꯂꯤ ꯍꯥꯏꯕꯗꯩꯗꯤ ꯑꯗꯨꯅꯩꯅꯦ ꯍꯦꯟ ꯇꯧꯔꯒ ꯆꯠꯂ ꯂꯤꯗꯣꯁ ꯕꯦꯔꯥꯅꯤꯅ
ꯀꯩꯅꯣꯗꯤ ꯉꯁꯤꯗꯤ ꯀꯩꯅꯣꯗꯤ ꯀꯃꯥꯏꯅ ꯇꯧꯕ ꯕꯣꯟ ꯕꯣꯟꯗꯤ ꯀꯃꯥꯏꯅ ꯇꯧꯕ
ꯕꯣꯟ ꯌꯦꯡꯅꯤꯌꯦ
ꯑꯩꯈꯣꯏꯨꯅ ꯂꯥꯏꯟ ꯀꯩꯅꯣ ꯇꯧꯗꯦ ꯅꯍ ꯏꯪꯂꯤꯁꯀꯤꯗꯨꯗꯤ ꯐꯖꯅ ꯆꯞ ꯃꯤꯝꯨꯀꯣ
ꯑꯃꯨꯛ ꯃꯨꯛ ꯆꯞꯄꯦ ꯑꯗꯨꯅꯦ
ꯀꯩ ꯑꯦꯡꯂꯤꯖꯅ ꯉꯥꯡꯕꯗꯔ ꯅꯪ ꯕꯣꯟ ꯌꯦꯡꯉꯤꯗꯣ ꯀꯔꯝꯕꯅꯣ
ꯏꯪꯂꯤꯁꯅ ꯉꯥꯡꯕꯗꯨ ꯌꯥꯈꯤꯗ꯭ꯔꯦꯅꯦ
ꯑꯗ ꯑꯃꯨꯛ ꯉꯔꯥꯡꯗꯤ ꯑꯃꯨꯛ ꯑꯇꯣꯞꯄ ꯂꯥꯛꯁꯤ ꯂꯥꯛꯑꯒꯀꯣ ꯅꯣꯏ ꯑꯩꯈꯣꯏ ꯃꯣꯏ ꯀꯣꯁꯀꯨꯝꯕ ꯀꯩꯒꯣ ꯑꯗꯨꯝ ꯑꯗꯨꯝ ꯀꯥꯞꯄ ꯂꯩꯈ꯭ꯔꯕ ꯍꯥꯏꯗꯤ ꯑ ꯏ ꯀꯥꯏ ꯀꯩꯅꯣ ꯑꯣꯏꯅ ꯌꯦꯡꯕꯅꯦ ꯃꯣꯏ ꯑꯃ ꯀꯔꯤ ꯀꯔꯤ ꯊꯥꯏꯂꯦꯟꯒꯨꯝꯕ ꯃꯂꯌꯥꯂꯝ ꯑ ꯀꯩ ꯂꯝꯅꯣ ꯑꯃ ꯑꯣꯏꯕꯅꯤ ꯑꯗꯨꯝꯕꯒꯤ ꯑꯣꯏꯅ ꯌꯦꯡꯉꯃꯤꯅ ꯑꯗꯨꯅ ꯈꯔ ꯐꯩꯗꯅ
ꯑꯍꯥꯟꯕ ꯀꯩꯅꯣ ꯇꯧꯕ ꯀꯥꯟꯗꯗꯤ ꯌꯥꯝ ꯅꯨꯡꯉꯥꯏꯔꯝꯃꯦ ꯑꯗꯣ ꯍꯧꯖꯤꯛꯅ ꯀꯃꯥꯏꯅ ꯇꯧꯒꯔꯝꯅꯣ ꯈꯪꯗꯦ
ꯑ ꯅꯣꯏ ꯈꯔ ꯅꯨꯡꯉꯥꯏꯇꯦꯟꯗ꯭ꯔꯣ ꯑꯇꯣꯞꯄ ꯑꯇꯣꯞꯄꯕꯨꯗꯤ ꯍꯌꯦꯡ ꯌꯥꯍꯟꯕꯅꯦꯕ ꯀꯣ
ꯑꯥ
ꯑꯩꯈꯣꯏꯒꯤ ꯄꯣꯠꯇꯨꯅ ꯑꯃꯨꯛ ꯌꯥꯗꯕꯕꯥꯅꯤ
ꯍꯣꯏ ꯑꯗꯨ ꯅꯪꯒꯤ ꯀꯩꯅꯣꯒꯤꯗꯤ ꯌꯦꯡꯗ ꯭ꯔꯣ
ꯑꯦꯞꯇꯣꯇ ꯌꯦ ꯛꯇꯣ ꯑꯦ ꯑꯩ ꯀꯩꯅꯣ ꯑꯦꯞꯇꯤ ꯌꯦꯡ ꯀꯥꯎꯔ ꯑꯦꯐꯇꯤ ꯍꯦꯡ ꯌꯦꯡꯈꯤꯕꯅꯦ ꯑꯗꯨ ꯑꯩ ꯀꯩꯅꯣꯗꯤ ꯑꯩ ꯋꯥꯆꯞꯇꯣ ꯅ ꯐꯂꯣ ꯇ ꯍꯤꯅꯦ ꯀ ꯇꯧ ꯐꯣꯂꯣ ꯇꯨꯗ꯭ꯔꯣ ꯑꯗꯨꯩ ꯑꯣ ꯋꯥꯁꯞꯁꯦ ꯑꯗꯨꯝ ꯊꯛ ꯍꯥꯏ ꯀꯥꯟꯗ ꯌꯥꯎꯕꯅꯦꯕ ꯅꯥꯀꯟꯗꯨꯗ ꯅꯥꯀꯟꯒꯤ ꯃꯌꯥꯝ ꯍꯥꯞꯄꯗꯨ ꯌꯥꯎꯕꯗꯨꯗ ꯇꯣꯉꯥꯟꯅ ꯑꯩꯈꯣꯏ ꯍꯣꯏꯅ ꯇꯧꯗꯕ ꯑꯗꯨꯞ ꯃꯣꯏ ꯁꯖꯦꯁꯟ ꯈꯔ ꯄꯤꯗ꯭ꯔꯣ ꯈꯔ ꯈꯪꯕ꯭ꯔ ꯑꯗꯨ ꯑꯗꯨꯏꯁꯨ ꯌꯥꯎꯕꯅꯦ ꯑꯗꯨꯗ ꯆꯪꯉ ꯊꯤꯔ ꯑꯗꯨ ꯇꯧꯕꯅꯤ ꯌꯦꯡꯕꯅꯦ
ꯌꯥꯎ ꯀ ꯃꯗꯤ
ꯌꯥꯎꯔꯅꯤ ꯌꯥꯎꯒꯅꯤ ꯅꯪ ꯋꯥꯆꯞ ꯁꯨꯝ ꯆꯪꯀꯥꯟꯗꯣ ꯁꯨꯝ ꯌꯦ ꯍꯣꯏ ꯑꯣꯏꯔꯣꯗꯣ ꯁꯨꯝ ꯍꯥꯏꯔ ꯀꯥꯟꯗꯣ ꯄꯔꯦꯡ
ꯀꯩꯅꯣꯗꯅꯦꯕ ꯑꯩꯅ ꯑꯩꯅꯅꯦ ꯑꯃ ꯌꯥꯎꯔꯤꯁꯤꯅꯦ ꯍꯥ
ꯐꯨꯂꯣ ꯃꯣꯏ ꯐꯨꯂꯣ ꯃꯌꯥꯝ ꯊꯧꯗꯣꯔꯑꯝꯅꯦ ꯍꯥꯏ ꯒꯤ ꯀꯩꯅꯣ ꯀ꯭ꯔꯣꯝ ꯆꯪꯀꯥꯟꯗ ꯇꯧ ꯆꯪꯉꯝꯗꯥꯏ ꯐꯂꯨ ꯐꯣꯂꯨ ꯍꯥꯏꯕ ꯑꯃ ꯊꯣꯛꯇ꯭ꯔꯣ
ꯑꯥ
ꯑꯗꯨꯃꯥꯏ ꯑꯗꯨꯏꯗꯨ ꯑꯗꯨ ꯐꯣꯂꯣ ꯇꯧꯈꯤꯗꯕ꯭ꯔ ꯇꯧꯔꯈꯤꯗ꯭ꯔꯗꯤ ꯌꯥꯎꯔꯣꯏ
ꯋꯥꯆꯞꯇ ꯇꯧꯋꯦꯕ ꯋꯥꯆꯞꯇ ꯇꯧꯋꯦꯕ ꯑꯗꯨ ꯋꯥꯆꯞꯇ ꯂꯤꯡ ꯂꯥꯛꯇꯦꯑꯕ
ꯅꯥꯀꯟ ꯑꯩꯈꯣꯏ ꯋꯥꯆꯞꯀꯤ ꯁ ꯆꯪ ꯅꯥꯀꯟ ꯁꯠ ꯍꯥꯏꯕ ꯌꯥꯕꯅꯦꯕꯀꯣ ꯍꯣꯏ ꯅꯧꯅ ꯃꯩ ꯑꯣꯗꯔ ꯂꯧꯎꯋꯤ ꯑꯣꯏꯅ ꯄꯨꯂꯞ ꯄꯨꯜꯂꯞ ꯑꯣꯏꯅ ꯍꯥꯏꯕ ꯍꯥꯏꯗꯤ ꯑꯩꯈꯣꯏ ꯑꯁꯨꯛꯀꯤ ꯄꯦꯡꯁꯤꯅ ꯑꯩꯈꯣꯏ ꯑꯩꯈꯣꯏ ꯆꯥ ꯇꯧꯕ ꯅꯝꯕ ꯑꯃ ꯂꯩꯒꯗ꯭ꯔꯣ ꯃꯌꯥꯝꯒꯤ ꯑꯩꯈꯣꯏ ꯃꯁꯦꯟ ꯃꯁꯦꯟ ꯁꯥꯟꯅꯕꯩ ꯀꯩ ꯂꯩꯦ ꯀꯨꯇ꯭ꯔꯣ
ꯑꯗꯨꯃꯥꯏꯅ ꯂꯩꯇꯦ ꯑꯩꯁꯤꯗꯤ ꯐꯣꯂꯣꯋꯥꯔ ꯇꯧꯕꯤꯗꯨꯅꯤ
ꯍꯣꯏ ꯐꯣꯂꯣ ꯇꯧꯔ ꯇꯧꯕꯤꯗꯤ ꯌꯥꯕꯅꯤ ꯑꯅ ꯀꯟꯇꯛ ꯍꯥꯏꯕ ꯑꯣꯏꯅꯔꯣꯝꯗ ꯐꯣꯂꯣ ꯉꯥꯛꯇ ꯇꯧꯔ ꯊꯣꯛꯄꯅꯤ ꯑꯗꯨ ꯁꯨꯝ ꯍꯥꯏꯒꯠꯂ ꯆꯤꯟꯈꯠꯂꯛꯑꯣ ꯆ ꯌꯥꯎꯔꯝꯒꯅꯤ ꯑꯗꯨꯝ ꯑꯩ ꯏꯁꯅꯥ ꯌꯥꯎꯔꯛꯇꯕ ꯈꯔꯗ ꯌꯥꯎꯔꯝꯃꯦ ꯃꯔꯛꯇ
ꯌꯥꯥꯎ ꯀ ꯃ
ꯑꯩꯅ ꯅꯣꯇꯤꯐꯁꯟ ꯂꯥꯛ ꯇꯧꯨꯔꯗꯤ ꯕꯣꯜꯗꯨ ꯊꯥꯔꯛ ꯌꯥꯏꯑꯕ ꯎꯝ ꯍꯣꯔꯦꯟ ꯊꯥꯔꯛ ꯄ ꯌꯥꯏꯗꯤ ꯌꯥꯏꯑꯕꯀꯣ ꯊꯥꯏꯅ ꯍꯐꯝꯗꯏꯔꯄꯠꯇꯣ ꯄ ꯑꯗꯨ ꯑ ꯌꯥ
ꯌꯦꯡꯉꯣ ꯊꯥꯔ ꯌꯦꯡ
ꯎꯝ ꯉꯁꯥꯏ ꯌꯥꯔꯦ ꯉꯔ ꯅꯍꯥꯟ ꯊꯥꯏꯗꯦ ꯃꯃꯥꯡꯗ ꯊꯥꯏꯗꯣꯏ ꯑꯗꯨꯃꯥꯏꯅ ꯂꯥꯛꯇꯣꯏꯅꯤ ꯀꯩꯅꯣ ꯃꯍꯣꯡ ꯃꯣꯡꯝꯗꯥꯏꯝ ꯊꯥꯈꯣꯏ
ꯍꯟꯗꯛ ꯍꯥꯟꯅꯒꯤꯗꯤ ꯌꯥꯝ ꯅꯨꯡꯉꯥꯏꯔꯝꯃꯦ ꯑ ꯑꯗꯨ ꯍꯧꯖꯤꯛꯀꯤꯗꯤ ꯌꯥꯗ꯭ꯔꯦ ꯇꯔꯥꯗꯤ ꯍꯦꯜꯂꯦꯗ ꯑꯪꯀꯜ
ꯎꯝ ꯍ ꯎꯝ ꯍꯣꯏ ꯍꯣꯏ ꯑꯩꯟꯗ꯭ꯔꯣ ꯎꯝ ꯎꯝ ꯍꯣꯏ
ꯏꯪ ꯀꯔꯝ ꯇ꯭ꯔꯣ ꯀꯗꯩꯅꯣ ꯁꯤꯗ